ꯇꯥꯏꯑ ꯇꯥꯏꯌꯦ ꯀꯩꯗꯧꯔꯤꯅꯣ
ꯐꯥꯔꯝ ꯂꯩꯕꯅꯤ
ꯑꯗ꯭ꯔꯣ ꯅꯣꯏꯕꯣ
ꯍꯧꯖꯤꯛꯇ ꯏꯔꯨ ꯂꯣꯏꯔꯛꯇ ꯉꯥꯏꯔꯤꯗ
ꯑꯁ ꯑꯩꯗꯤ ꯅꯪꯕꯨ ꯐꯣꯟ ꯇꯧꯅꯤꯡꯃꯟꯗꯅ ꯃꯊꯛꯇ ꯀꯥꯔ ꯇꯧꯔꯛꯏꯅꯤꯅꯦꯍꯦ ꯏꯅꯥꯎꯅꯨꯄꯥ ꯈꯣꯟꯖꯦꯜ ꯐꯖꯕꯁꯦ ꯇꯥꯒꯦ ꯍꯥꯏꯅ
ꯅꯣꯏ ꯁꯥꯗ꯭ꯔꯣ
ꯑꯦ ꯑꯗꯨꯏ ꯑꯥꯎꯁ ꯅꯨꯃꯤꯠ ꯑꯍꯨꯝ ꯑꯣꯏꯔꯦꯀꯣ ꯏꯪꯕꯕꯨꯗꯤ ꯑꯗꯨ ꯌꯥꯝꯅ ꯀꯥ ꯍꯦꯟꯅꯗꯤ ꯁꯥꯗꯦ ꯑꯩꯗꯤ ꯑꯌꯥꯝꯕ ꯇꯦꯔꯦꯁ ꯃꯊꯛꯇ ꯂꯩꯌꯦꯕ ꯍꯧꯖꯤꯛ ꯈꯨꯅꯨꯡꯉꯥꯏꯗꯤ ꯍꯣꯏ ꯅꯨꯡꯉꯥꯏꯌꯦ ꯁꯤꯃꯨꯛ ꯅꯨꯡꯉꯥꯏꯕ ꯂꯩꯇꯦ ꯅꯪꯇꯤ ꯍꯧꯖꯤꯛꯀꯥꯟ ꯕꯣꯜ ꯌꯦꯡꯉꯤꯁꯦ ꯀꯃꯥꯏ ꯕ꯭ꯔꯣ ꯇꯨꯝꯗꯕ꯭ꯔꯣ
ꯑꯁ ꯇꯨꯝ ꯑꯩꯅ ꯈꯤꯇꯪ
ꯈꯤꯇꯪ ꯌꯦꯡꯅꯤꯡꯕ ꯇꯤꯝ ꯂꯩꯔꯗꯤ ꯇꯨꯝꯗ꯭ꯔꯦ ꯑꯗꯨꯅꯦ ꯏꯆꯦ ꯈꯣꯏꯅꯤꯁꯨ ꯑꯗꯨꯝ ꯇꯧꯕꯅꯦ ꯑ ꯅꯍꯥꯟꯗꯤ ꯑꯃ ꯑꯩꯈꯣꯏꯅ ꯌꯥꯝꯅ ꯄꯥꯝꯕ ꯑꯩꯅ ꯍꯦꯛ ꯍꯦꯛ ꯑꯞꯂꯣꯗ ꯇꯧꯕꯗꯣ ꯑꯩꯅ ꯊꯥꯒꯠꯄꯗꯣ
ꯑꯥ
ꯑꯁ ꯑꯗꯣ ꯌꯦꯡꯕ ꯅꯨꯃꯤꯠ ꯇꯗꯤ ꯑꯩꯈꯣꯏꯅꯤꯁꯦ ꯅꯨꯡꯉꯥꯏꯃꯟꯗꯕꯒꯤ ꯅꯨꯡꯁꯤꯕꯗꯣ ꯍꯦꯟꯃꯟꯕ ꯄꯤ ꯇꯥꯒꯦ ꯇꯧꯕꯅꯦ
ꯋꯥꯎ ꯌꯥꯝꯅ ꯏꯃꯣꯁꯅꯦꯜ ꯔꯣ
ꯃꯥꯟꯅꯦ ꯅꯪ ꯑꯩꯈꯣꯏ ꯀꯩꯅꯣ ꯇꯦꯔꯦꯁꯇꯣ ꯃꯣꯔꯣꯛ ꯂꯩ ꯃꯣꯔꯣꯛ ꯂꯩꯕꯗꯣ ꯈꯪꯗ꯭ꯔꯣ
ꯈꯪꯉꯦ
ꯑꯗꯣ ꯍꯧꯖꯤꯛꯀꯥꯟ ꯀꯟꯅ ꯃꯨꯜꯂꯒ ꯂꯩꯔꯦ ꯑꯦ ꯑꯅꯤ ꯑꯍꯨꯝꯔꯛ ꯑꯣꯏꯈ꯭ꯔꯦ ꯃꯨꯟꯕꯗꯣ ꯍꯣꯏ
ꯁꯥꯕ꯭ꯔꯣ
ꯃꯣꯔꯣꯛ ꯍꯣꯏ ꯎꯝ ꯑ ꯃꯣꯔꯣꯛ ꯑꯃꯅ ꯆꯔꯥ ꯑꯩꯈꯣꯏꯅꯤ ꯆꯥꯕꯗ ꯆꯔꯥ ꯑꯍꯨꯝ ꯆꯥꯏꯑꯦꯕ ꯑꯗꯨꯝ ꯌꯥꯝ ꯀꯥ ꯍꯦꯟꯅꯗꯤ ꯁꯥꯗꯦꯀꯣ
ꯑꯣ
ꯑꯗꯨꯕꯨ ꯑꯗꯨꯝ ꯁꯥꯗꯤ ꯁꯥꯏꯌꯦ
ꯏꯆꯦꯗꯣ ꯃꯨꯔꯣꯛ ꯆꯥꯕ ꯍꯩꯔꯕꯣ
ꯍꯩꯔꯕꯣ ꯑꯩꯈꯣꯏꯅꯤꯗꯤ ꯑꯗꯨꯝ ꯁꯥ ꯑ ꯆꯥ ꯃꯥ ꯃꯊꯟꯇ ꯉꯁꯥꯏꯁꯨ ꯁꯤꯡꯖꯨ ꯁꯦꯝꯃꯒ ꯆꯥꯈ꯭ꯔꯝꯅꯦ ꯑꯩꯅ ꯆꯥꯗꯕ
ꯑ ꯃꯣꯔꯣꯛ ꯆꯥꯕ ꯍꯩꯇꯕꯅꯤꯅꯦ
ꯃꯥꯗꯤ ꯆꯥꯗꯤ ꯆꯥꯏꯌꯦꯗ ꯉꯁꯤꯕꯨꯗꯤ
ꯑꯥ
ꯑꯗꯨꯝ ꯆꯥꯕꯒꯤꯗꯣ ꯆꯥꯡ ꯃꯥꯟꯅꯩꯑꯦꯕ
ꯆ ꯑꯩꯗꯤ ꯅꯣꯏꯕ ꯍꯧꯔꯦ
ꯍꯣꯏ ꯃꯥ ꯍꯧꯖꯤꯛ ꯀꯟꯅꯁꯨ ꯑ ꯇꯨꯝꯃꯤ ꯍꯣꯔꯦꯟ ꯍꯣꯔꯦꯟꯁꯦ ꯑꯩꯈꯣꯏ ꯀꯔꯤ ꯃꯊꯦꯜ ꯊꯣꯡꯗꯣꯏꯅꯣꯐꯥꯎ ꯒ꯭ꯌꯥꯟ ꯇꯥꯗꯦꯗ
ꯕꯣꯜ ꯌꯦꯡꯉꯦꯔꯣ
ꯆꯦ ꯑꯩꯈꯣꯏꯅꯤ ꯑꯗꯨ ꯌꯦꯡꯗꯔꯗꯤ ꯂꯩꯕ ꯍꯩꯇꯦ ꯑꯗꯨꯝ ꯌꯦꯡꯕꯅꯦ ꯑꯩꯈꯣꯏꯅꯤꯗꯣ ꯉꯔꯥꯡꯁꯨ ꯑ ꯉꯟꯅ
ꯑꯍꯪ ꯍꯣꯏ ꯍꯣꯔꯦꯟꯅꯨꯡ ꯅꯨꯡꯗꯥꯡ ꯄꯨꯡ ꯕꯥꯔꯣꯗ ꯂꯩꯌꯦ ꯄꯨꯡ ꯑꯅꯤ ꯑꯦ ꯄꯨꯡ ꯑꯗꯨꯒ ꯄꯨꯡ ꯃꯔꯤꯗ ꯂꯩ
ꯑꯣ ꯕꯔꯣꯒꯤꯗꯣ ꯌꯦꯡꯁꯦ ꯍꯥꯏꯅ ꯍꯥꯏꯕ ꯑꯩꯈꯣꯏꯅꯤꯗꯣ
ꯑꯣ
ꯕꯣꯔꯣꯒꯤꯗꯣ ꯌꯦꯡꯉꯗꯤ ꯃꯤꯠꯁꯦ ꯈꯔ ꯀꯨꯏꯅ ꯄꯥꯡꯒꯗ꯭ꯔꯗꯤ ꯌꯥꯗꯧ ꯃꯥꯟꯗꯦ
ꯉꯟꯅ ꯇꯨꯝꯃꯣ ꯑꯗꯨꯒ ꯍꯦꯛ ꯕꯥꯔꯣ ꯌꯧꯔꯗꯤ ꯍꯧꯒꯠꯂꯨ ꯀꯩꯅꯣ
ꯑꯁ ꯉꯟꯅ ꯇꯨꯝꯕꯁꯨ ꯍꯩꯅꯗꯦꯕ ꯑꯗꯨꯝ ꯑꯩ ꯍꯧꯖꯤꯛꯀꯥꯟ ꯅꯍꯥꯟꯒꯝꯃ ꯑꯩꯗꯤ ꯍꯧꯖꯤꯛꯀꯥꯟꯁꯦ ꯄꯨꯡ ꯇꯔꯨꯛꯇ ꯑꯗꯨꯝ ꯍꯧꯒꯠꯂꯦꯕꯀꯣ ꯑꯗꯨꯒꯤ ꯃꯍꯧꯁ ꯑꯣꯟꯈ꯭ꯔꯕꯒꯤ ꯍꯦꯛꯇ ꯄꯨꯡ ꯇꯔꯨꯛ ꯍꯦꯛ ꯂꯥꯛꯑꯗꯤ ꯃꯤꯠꯇꯣ ꯍꯦꯛꯇ ꯄꯥꯡꯊꯣꯛꯑꯦꯕ ꯈꯪꯕ꯭ꯔꯥ
ꯎꯝ
ꯇꯧꯕꯗꯨ ꯍꯣꯏ ꯅꯨꯡꯊꯤꯟꯗ ꯇꯨꯝꯒꯦ ꯍꯥꯏꯕꯒꯅ ꯑꯁꯤꯗꯤ ꯅꯨꯡꯊꯤꯤꯟꯗ ꯌꯥꯝ ꯁꯥꯗ꯭ꯔꯥ ꯅꯨꯡꯁꯤꯟ ꯁꯥꯕꯒꯤ ꯑꯇꯨꯝꯕꯗꯣ ꯏꯁꯥꯗ ꯌꯥꯝ ꯍꯩꯅꯕ ꯈꯔ ꯋꯥꯠꯂꯦꯕꯀꯣ
ꯑ ꯍ ꯑꯣ
ꯄꯦꯔꯥꯅꯤ
ꯍꯣꯏꯅꯦ ꯑꯗꯨ ꯀꯔꯤ ꯇꯧꯔꯨꯔꯅꯤ ꯑꯗꯨꯝ ꯂꯩꯔꯤꯅꯦ ꯌꯥꯅꯕ
ꯑꯥ
ꯅꯪ ꯆꯥꯛ ꯌꯦꯟꯁꯥꯡ ꯊꯣꯡꯕꯗꯣ ꯅꯪ ꯊꯣꯡꯕꯅꯦ ꯉꯁꯤꯗꯤ ꯀꯔꯤꯔꯣ
ꯑꯩ ꯊꯉꯦ ꯍꯥꯏꯔꯒꯦ
ꯌꯥ ꯅꯆꯤꯟꯤꯟ ꯏ ꯋꯥꯥꯛ ꯅꯪꯒ ꯇꯧꯒꯅꯨꯅꯦ ꯊꯣꯡꯉ ꯍꯥꯎꯕ ꯊꯣꯡꯉꯒ ꯈꯔ ꯅꯨꯃꯤꯠ ꯑꯃꯗꯤ ꯉꯥꯡꯈꯜꯂꯣꯅꯦ ꯃꯣꯏ
ꯇꯥꯕ꯭ꯔꯣ
ꯌꯥꯗꯅꯤ ꯊꯣꯡꯒꯦ ꯍꯥꯏꯔꯒ ꯊꯣꯡꯅꯨ ꯌꯥꯝ ꯌꯥꯝꯃ ꯁꯃ ꯇ ꯇꯜꯂꯦ ꯍꯥꯏꯌꯦ
ꯁꯦꯡꯉꯨꯗ ꯀꯜꯂꯦ ꯆꯨꯝꯃꯦ ꯑꯦꯍꯍ ꯑꯁꯤꯗ ꯑꯩꯈꯣꯏ ꯑ ꯃꯊꯛꯇ ꯀꯥꯔꯒ ꯑꯍꯟꯁꯤꯡ ꯌꯥꯝ ꯐꯝꯔꯝꯃꯦ ꯎꯝ ꯀꯩꯅꯣ ꯇꯧ ꯂꯩꯗꯣ ꯈꯪꯗ꯭ꯔꯣ ꯎꯒ ꯌꯥꯝ ꯊꯧꯕꯗꯣ ꯍꯧꯖꯤꯛꯀꯥꯟꯗꯤ ꯌꯥꯝ ꯁꯥꯕ ꯌꯥ ꯑꯍꯟꯁꯤ ꯑꯗ ꯋꯥꯔꯤ ꯅꯨꯡꯉꯥꯏ ꯅꯨꯡꯉꯥꯏꯕ ꯁꯍꯔ ꯂꯩꯕ ꯃꯥꯜꯦ ꯀꯨꯏ ꯀꯨꯏꯅ ꯐꯃꯒ ꯅꯣꯛꯑꯒ ꯂꯩꯅꯩ
ꯅꯪ ꯌꯨꯝꯗꯒꯤ ꯊꯣꯛꯇ꯭ꯔꯕꯣ
ꯌꯨꯝ ꯌꯨꯝꯗꯒꯤꯗꯤ ꯀꯥ ꯍꯦꯟꯅꯗꯤ ꯊꯣꯛꯇ꯭ꯔꯦꯗ ꯊꯣꯛꯄ ꯍꯥꯏꯌꯦꯕꯣ ꯍꯣꯏ ꯃꯊꯪ ꯍꯞꯇꯥꯗꯤ ꯏꯆꯦ ꯑꯩꯈꯣꯏꯅꯤ ꯀꯣꯏꯕ ꯆꯠꯁꯦ ꯍꯥꯏꯅ ꯇꯧꯅꯔ ꯂꯩꯌꯦꯦꯕꯀꯣ ꯑꯗꯨꯗꯤꯤ ꯆꯀꯅꯤ
ꯀꯣꯏ ꯁꯠꯂ ꯆꯂ ꯅ ꯀꯩꯅꯩꯅ ꯊꯟꯗꯦꯁꯤ
ꯑꯦꯁ ꯏꯊꯟꯗꯗꯤ ꯀꯃꯥꯏꯅ ꯀꯣꯏꯗꯣꯏꯅꯣ ꯑꯩ ꯂꯣꯟꯁꯨ ꯈꯔ ꯍꯩꯕꯗꯣ ꯈꯔ ꯋꯥꯠꯂꯦꯕ
ꯅꯇ ꯃꯊꯛ ꯂꯣꯝꯗ ꯀꯩꯅꯣ ꯏꯆꯦꯈꯣꯏ ꯂꯩꯀꯥꯏꯗꯣ ꯈꯤꯇꯪ ꯃꯊꯧꯔꯣꯅ ꯀꯥꯎ ꯀꯩꯅꯣ
ꯍꯣꯏ ꯑꯁ ꯈꯪꯗꯦ ꯑꯗꯨꯗꯣ ꯃꯊꯊꯧꯔꯣꯝꯗ ꯅꯨꯡꯔꯥ ꯀꯔꯤꯔꯣ ꯑꯃꯎꯔꯥ ꯐꯖꯕꯗꯤ ꯑꯃꯗꯤ ꯎꯑꯦ ꯅꯪ ꯀꯥ ꯅꯪꯗꯤ ꯀꯥꯔꯦ ꯍꯥꯏꯌꯦꯅ ꯏꯆꯦꯅ ꯍꯥꯏꯕꯗꯨꯗꯤ
ꯑꯥꯎ ꯂꯣꯏ ꯆꯥꯏꯈ꯭ꯔꯕꯅꯤ ꯀꯥꯏ ꯌꯥꯝ ꯆꯤꯛ ꯄꯨꯅꯦ
ꯑꯣ
ꯎ ꯖꯪꯒꯜꯒꯤ ꯇꯥꯏꯞꯇ ꯂꯩꯕꯅꯦꯀꯣ ꯑꯗꯨꯒꯤ ꯏꯁꯁ ꯌꯥꯗꯦ ꯃꯐꯝꯗꯤ ꯑꯗꯨꯝ ꯐꯖꯩ ꯏꯪ ꯀꯤꯡꯉ ꯑꯗꯨꯗꯤ ꯑꯗꯨꯕꯨ ꯀꯥꯡ ꯇꯃꯥ ꯑꯃ ꯂꯩꯕꯅꯤ
ꯎꯃꯪ ꯑꯣꯏꯕꯒꯤꯅꯦ ꯍꯥꯏꯕꯗꯤ ꯎꯃꯪ ꯑꯣꯏꯔꯗꯤ ꯈꯔ ꯀꯥꯡꯗꯣ ꯉꯔꯥꯡꯁꯨ ꯑꯩꯈꯣꯏꯅꯤꯗꯣ ꯑ ꯂꯩ ꯊꯥꯒꯦ ꯍꯥꯏꯅ ꯂꯩꯒꯤ ꯊꯥꯐꯝꯗ ꯄꯨꯔꯛꯑꯦꯕ ꯑꯗꯣ ꯃꯅꯤꯡꯗꯣ ꯃꯅꯤꯡꯗꯣ ꯀꯩꯅꯣ ꯂꯧꯒꯦ ꯍꯥꯏꯅ ꯊꯣꯛ ꯆꯄ ꯀꯥꯟꯗ ꯂꯧꯔꯦ ꯑꯁ ꯀꯥ ꯑꯗꯩ ꯎꯃꯪ ꯂꯩꯕ ꯀꯥꯡꯅ ꯆꯤꯛꯄꯗꯤ ꯀꯨꯏꯅ ꯍꯥꯏꯒꯠ ꯕ꯭ꯔꯥ ꯀꯨꯏꯅ ꯍꯥꯒꯠꯆꯔꯒ ꯂꯩꯑꯦ ꯏꯁꯥ ꯍꯅꯗꯕ
ꯑꯃꯨꯛꯀ ꯗꯥꯛꯅ ꯆꯥꯏꯅꯤꯀꯣ
ꯀꯔꯤ ꯍꯥꯏꯕ
ꯗꯥꯛꯅ ꯋꯥꯏ ꯆꯥꯏꯅꯤꯕ ꯅꯪꯒꯤꯗꯣ
ꯑꯁꯦꯡꯕ ꯑꯗꯨꯕꯨꯀꯣ ꯑꯩꯅ ꯑꯥꯗ ꯂꯩꯕꯗꯤ ꯑꯗꯨ ꯂꯩꯕꯗꯤ ꯑꯁꯤ ꯑꯩ ꯃꯅꯨꯡꯗꯗꯤ ꯀꯥꯡ ꯆꯤꯍꯟꯗꯦꯕ ꯁꯤ ꯀꯥꯡꯒꯤ ꯍꯤꯗꯥꯛ ꯊꯥꯕꯒꯤꯀꯣ ꯁꯤ ꯃꯄꯥꯟ ꯊꯣꯛꯑꯗꯤ ꯑꯗꯨꯝ ꯆꯤꯛꯄ ꯈꯣꯠꯄꯗꯤ ꯇꯧꯋꯦ ꯑꯗꯨꯕꯨ ꯑꯣꯏꯔꯁꯨ ꯑꯩꯁꯨ ꯄꯥꯟꯕꯥꯟꯕꯨꯗꯤ ꯀꯥ ꯍꯦꯟꯅ ꯊꯣꯛꯇꯦ ꯅꯨꯡꯗꯥꯡ ꯑꯣꯏꯔꯗꯤ ꯃꯊꯛꯁꯨ ꯀꯥꯗꯦꯕ
ꯄꯅ ꯀꯥꯎ ꯀꯩꯅ ꯅꯨꯡꯗꯥꯥꯡꯅ ꯀꯥꯎ ꯀꯩꯅꯣ ꯏꯪꯉꯨꯅꯤ
ꯍꯣꯏ ꯀꯥꯗꯤ ꯑꯃ ꯍꯥꯏꯕꯗꯤ ꯍꯣꯏ ꯏꯆꯦꯅꯁꯨ ꯏꯆꯦꯁꯨ ꯑꯥ ꯃꯈꯥꯗ ꯐꯝꯃ ꯂꯩꯌꯦꯅ ꯑꯗꯨ ꯑꯩꯈꯣꯏꯅꯤ ꯍꯧꯖꯤꯛꯀꯥꯟꯗꯤ ꯕꯣꯜꯁꯨ ꯑꯃꯨꯛꯀ ꯂꯩꯕꯅꯤꯅ ꯑꯗꯨꯝ ꯉꯥꯏꯕꯋ ꯈꯣꯠꯄꯋ ꯇꯧꯔ ꯍꯣꯔꯦꯟꯁꯨ ꯁꯣꯏꯗꯗꯤ ꯕꯔꯣꯗꯤ ꯑꯩꯈꯣꯏꯅ ꯉꯥꯏꯔꯅꯤꯕ ꯑꯗꯨ ꯉꯥꯏꯔꯗꯤ ꯍꯣꯔꯦꯟ ꯑꯃꯨꯛ ꯀꯥꯔꯒ
ꯐꯗꯤ ꯐꯗꯏꯐ ꯄꯨꯡ ꯅꯤꯄꯥꯜ ꯃꯥꯄꯜꯗ ꯍ ꯆꯞ ꯆꯥꯔꯅꯦꯕ
ꯍꯣꯏꯅꯦ ꯁꯤ ꯊꯦꯡꯅ ꯍꯧꯕꯁꯨ ꯑꯗꯨ ꯌꯦꯡꯗ꯭ꯔꯁꯨ ꯋꯥꯈꯜ ꯅꯨꯡꯉꯥꯏꯇꯕ ꯈꯪꯉ꯭ꯔꯣꯏ ꯑꯗꯨꯝ ꯌꯦꯡꯈ꯭ꯔꯕꯅꯤꯅꯀꯣ ꯌꯦꯡꯕꯤꯅꯤꯡꯕ
ꯈꯪꯅꯤꯡꯕꯗꯣ ꯀꯃꯥꯏꯅ ꯇꯧꯕ꯭ꯔꯥ ꯍꯥꯏꯕꯗꯨꯣ
ꯃꯤꯅ ꯍꯥꯏꯔꯁꯨ ꯄꯦꯟꯗꯕꯗꯣ
ꯎꯝ ꯑꯗꯨꯗꯅꯤ
ꯑꯗꯨꯒꯤꯅꯦ ꯌꯥꯝ ꯁꯣꯏꯔꯤꯗꯣ ꯌꯦꯡꯅꯤꯡꯉꯦꯕ
ꯃꯥꯇ
ꯅꯍꯥꯟꯗꯣ ꯑꯩꯈꯣꯏꯒꯤ ꯎꯣꯔꯣꯛ ꯄꯥꯝꯕꯤꯗ ꯌꯥꯝ ꯄꯥꯜꯂꯦ ꯄꯥꯗ꯭ꯔꯣ
ꯗ꯭ꯔꯣ
ꯍꯥ
ꯀꯔꯤ ꯍꯥꯏꯕ
ꯍꯜꯂꯣ ꯍꯣꯏ ꯃꯥꯅꯦ ꯃꯥꯅꯦ ꯇꯥꯏꯌꯦ ꯑꯗꯨꯕꯨ ꯈꯔ ꯇꯥꯕꯗꯣ ꯅꯨꯡꯉꯥꯏꯕ ꯋꯥꯠꯂꯦꯀꯣ ꯍꯥꯦ
ꯍ
ꯍꯜꯂꯣ ꯍꯜꯂꯣ ꯍꯜꯂꯣ ꯀꯔꯤ ꯍꯥꯏꯕ